ꯄ꯭ꯔꯣ
ꯑꯣ ꯍ ꯑꯣ ꯈꯄꯥꯏꯗ
ꯀꯩꯗꯧꯔꯤꯅꯣ ꯇꯨꯝꯔꯥ ꯂꯩꯕ꯭ꯔꯣ
ꯨꯇꯨꯝꯔꯒ ꯂꯩꯑꯦ ꯑꯉꯧꯕ ꯄꯥꯏꯔꯤꯕ꯭ꯔꯣ ꯑꯃꯨꯀ
ꯍꯥꯥ
ꯑꯅꯥꯎꯕ ꯄꯥꯏꯔꯕ꯭ꯔꯣ ꯑꯃꯨꯛꯀ
ꯍꯣꯏ
ꯈꯔꯥ ꯇꯧꯔꯦꯀꯣ
ꯍꯣꯏ ꯅꯪꯁꯨ ꯇꯥꯎꯕ ꯍꯧꯔꯣ ꯑꯗꯨꯒꯤ
ꯑꯩ ꯇꯧꯕ ꯇꯨꯝꯔꯒ ꯂꯩꯔꯦ
ꯆꯥꯛ ꯊꯣꯡꯈꯤꯔꯣꯏꯗ꯭ꯔꯣ
ꯑꯩ ꯉꯁꯤ ꯊꯣꯡꯕ ꯉꯝꯗꯧ ꯃꯥꯟꯗ꯭ꯔꯦ
ꯑꯣ ꯀꯔꯤ ꯍꯦꯟꯖꯥꯡ ꯊꯥ ꯊꯣꯡꯗꯣꯏꯅꯣ
ꯈꯟꯗꯦ
ꯑꯣ ꯗ꯭ꯌꯨꯇꯤ ꯆꯠꯄ꯭ꯔꯣ ꯉꯁꯤ
ꯐꯠꯇꯦ ꯁꯤꯁꯨ
ꯑꯦ ꯀꯔꯤꯒꯤ
ꯏꯁꯤꯡ ꯇꯥꯗꯕꯒꯤꯅ ꯑꯥ ꯏꯁꯤꯡ ꯇꯥ ꯁꯨꯨ ꯏꯁꯥ ꯅꯨꯡꯉꯥꯏꯇꯕꯒꯤꯁꯨ
ꯑꯁ ꯍꯧꯖꯤꯛ ꯐꯥꯎ ꯅꯁꯥ ꯅꯨꯡꯉꯥꯏꯇ꯭ꯔꯤꯕ꯭ꯔꯣ ꯅꯥ
ꯍꯣꯏ
ꯑ꯭ꯁ ꯀꯔꯤꯒꯤꯔꯀꯣ
ꯎꯝ ꯒ꯭ꯌꯥꯟ ꯇꯥꯗ꯭ꯔꯦ
ꯍꯤꯗꯥꯛ ꯆꯥꯔꯒ ꯂꯩꯕ꯭ꯔꯣ
ꯍꯤꯗꯥꯛꯇꯤ ꯍꯣꯏ ꯆꯥꯔ ꯂꯩꯌꯦ
ꯑꯣ ꯑ꯭ꯁ ꯑꯩ ꯋꯥꯔꯤ ꯂꯤꯕꯤꯒꯦ ꯉꯁꯥꯏ ꯑꯌꯨꯛꯇ ꯀꯣ
ꯍꯥ
ꯎꯝ ꯁꯨꯃꯥꯏꯅ ꯇꯧꯏ ꯑꯩꯗꯣ ꯑꯥ ꯀꯣꯛ ꯆꯥꯛꯄꯅ ꯂꯣꯏꯔꯦ ꯍꯟꯗꯛ ꯉꯁꯥꯏꯗꯣ ꯕ꯭ꯔꯦꯛꯐꯥꯁ ꯆꯥꯕ ꯃꯇꯝꯗ ꯑꯩꯁꯦ ꯕ꯭ꯔꯦꯛꯐꯥꯁ ꯆꯥꯕ ꯂꯣꯏꯔꯒ ꯍꯤꯗꯥꯛꯇꯣ ꯆꯥꯅꯤꯡꯉꯥꯏ ꯑꯣꯏꯕꯅꯦꯕ ꯑꯗꯨꯒꯤ ꯍꯤꯗꯥꯛꯇꯣ ꯍꯥꯟꯅ ꯆꯥꯔꯒ ꯑꯥ ꯇꯥꯟ ꯑꯃꯨꯛ ꯀ ꯍꯤꯗꯥꯛ ꯆꯥꯕ ꯂꯣꯏꯔꯒ ꯆꯥꯕꯅꯦꯕ ꯀꯣꯛꯁꯦ ꯈꯨꯠꯆꯥꯛꯇꯣ ꯂꯣꯏꯔꯦ ꯑꯩ ꯍꯟꯗꯛ
ꯑꯣ
ꯍꯥꯟꯅ ꯍꯤꯗꯥꯛ ꯆꯥꯕꯅꯤꯅꯦ ꯑꯩꯗꯣ ꯍꯧꯖꯤꯛ ꯍꯤꯗꯥꯛ ꯆꯥꯔꯗꯤ ꯍꯣꯔꯦꯟ ꯇꯟ ꯆꯥꯕꯗ ꯆꯞ ꯆꯥꯔꯅꯤ ꯍꯥꯏꯌꯦ ꯑꯩꯒꯤꯀ ꯀꯣꯛꯇ ꯍꯥꯜꯂ ꯂꯩꯥꯔꯤꯁꯦ ꯑꯗꯨꯒ
ꯑꯄꯪꯗꯣ ꯍꯟꯗꯛ ꯑꯃꯐꯥꯎ ꯌꯥꯗ꯭ꯔꯦ ꯑꯩ ꯍꯧꯖꯤꯛꯀꯥꯟꯁꯦ ꯀꯔꯤꯔ
ꯑꯦ ꯇꯥꯗ꯭ꯔꯦ
ꯀꯣꯛꯁꯦ ꯌꯥꯗꯕꯅ ꯌꯥꯗꯕꯅ ꯅꯣꯏꯗꯣ ꯏꯁꯤꯡꯗꯤ ꯅꯨꯡꯉꯥꯏ ꯍꯥꯏꯕ ꯅꯠꯇ꯭ꯔꯣ
ꯁꯤꯡꯒꯤ ꯑ꯭ꯁ ꯂꯩꯗꯤ ꯂꯩꯌꯦ ꯂꯩꯇꯦ ꯍꯥꯏ ꯑꯗꯨ ꯅꯠꯇꯦ ꯃꯣꯇꯣꯔꯗꯣ ꯑꯣꯟ ꯇꯧꯗ꯭ꯔꯗꯤ ꯂꯥꯛꯇꯦꯕ ꯗꯨꯀꯤꯗꯨꯝ ꯇꯧꯋꯦ ꯑꯗꯨꯒꯤꯅꯦ ꯑꯗꯣ ꯁꯤꯡꯗꯣ ꯐꯤꯜꯇ꯭ꯔ ꯒꯤꯅꯦ ꯍꯥꯏꯔꯁꯨ ꯈꯪꯗꯦꯗ ꯑꯩ ꯑꯩꯗꯣ ꯏꯁꯥꯗꯣ ꯀꯩꯅꯣꯝꯃ ꯇꯧꯋꯦꯕ ꯑꯗꯣ ꯑꯩ ꯐꯤꯜꯇ꯭ꯔꯒꯤ ꯏꯁꯤꯡꯗꯤ ꯊꯛꯄ ꯌꯥꯗꯕ ꯃꯥꯜꯂꯦ
ꯑꯣ ꯑꯗꯨꯗꯤ ꯀꯔꯤꯒꯤ ꯏꯁꯤꯡꯅ ꯊꯥꯛꯇꯣꯏꯕ
ꯊꯣꯡꯔꯒ ꯊꯛꯇꯣꯏꯅꯦ ꯐꯨꯠꯂꯒ
ꯑꯣ ꯑꯗꯨ ꯐꯨꯠꯄꯒꯤ ꯏꯁꯤꯡꯗꯣ ꯃꯣꯏꯒꯤ ꯏꯁꯤꯡꯗꯤ ꯍꯥꯎꯕ꯭ꯔꯥ
ꯗꯨꯝ ꯍꯥꯎꯋꯦꯗ ꯐꯨꯠꯂꯗꯤ ꯀꯥꯏꯗꯦ
ꯎꯝ ꯃꯣꯏꯒꯤ ꯏꯁꯤꯡ ꯑꯦꯈꯣꯏ ꯈꯨꯟꯗꯒꯤ ꯏꯁꯤꯡꯒꯨꯝꯗꯕ ꯑꯇꯣꯞꯄ ꯂꯩꯌꯦꯅ ꯑꯗꯨ ꯖꯥꯠꯇ ꯇꯥꯎꯕ꯭ꯔꯥꯅ
ꯇꯧꯗꯤ ꯇꯧꯗꯦ ꯑꯗꯨ
ꯑꯥ ꯍꯥꯎꯇꯕ ꯂꯥꯛ ꯇꯧꯋꯦꯅ ꯃꯣꯏꯒꯤ ꯏꯁꯤꯡꯗꯣ
ꯑ ꯑꯁ ꯒ꯭ꯌꯥꯟ ꯇꯥꯗꯦ ꯑꯩ ꯏꯁꯥ ꯅꯨꯡꯉꯥꯏꯇꯕꯩ ꯒꯤꯁꯨ ꯑꯣꯏꯔꯝꯕꯁꯨ ꯌꯥꯏ ꯑꯗꯨ ꯑꯣꯏꯔꯁꯨ ꯅ ꯅꯝꯊꯤ ꯃꯟꯕꯅꯀꯣ ꯗꯒꯤ ꯀꯔꯤꯅꯣ ꯑꯃꯒꯤ ꯅꯝꯊꯤꯌꯦꯅ ꯇꯨꯔꯦꯟꯒꯤ ꯅꯝꯊꯤꯌꯦ ꯗꯨ ꯅꯨꯡꯗꯒꯤꯅ ꯃꯌꯥꯥꯝ
ꯑꯥ
ꯑꯩ ꯂꯩꯕ ꯉꯝꯗꯧ ꯃꯥꯟꯗ꯭ꯔꯦ
ꯅꯣꯏ ꯖꯤꯁꯨ ꯅꯥꯕ ꯉꯥꯛꯇ ꯊꯨꯅ ꯐꯥꯔꯣꯖꯦ
ꯑꯁ ꯒ꯭ꯌꯥꯟ ꯇꯥꯗ꯭ꯔꯦ ꯅꯣꯏꯅꯤꯁꯧ ꯁꯤꯗ ꯂꯩꯕ ꯇꯟꯕ ꯍꯧꯔꯦ
ꯑ ꯃꯤ ꯑꯇꯣꯞꯄꯗꯤ ꯅꯥꯕ ꯐꯥꯔꯕ꯭ꯔꯣ
ꯍꯣꯏ ꯃꯣꯏꯗꯤ ꯐꯔꯦ ꯑꯩ ꯈꯛꯇꯅꯦ
ꯑꯣ
ꯑꯗꯣ ꯑꯇꯣꯞꯄꯗ ꯂꯩꯔꯒ ꯑꯩ ꯂꯩꯅꯤꯡꯈ꯭ꯔꯤꯕ ꯗꯨꯒꯤ ꯑꯩꯁꯨ ꯌꯥꯕ ꯑꯃꯨꯛꯀ ꯊꯤꯁꯤꯔꯥꯅ ꯈꯟꯕ
ꯎꯝ ꯗꯣ ꯑꯗꯨ ꯑꯣꯏꯔꯗꯤ ꯅꯣꯏꯗꯣ ꯑꯇꯣꯞꯄꯗ ꯊꯤꯒꯦ ꯍꯥꯏꯕ꯭ꯔꯣ
ꯑꯩꯅ ꯈꯟꯕꯗꯤ ꯁꯤ ꯊꯥꯒꯤꯗꯤ ꯎꯄꯥꯏ ꯂꯩꯇ꯭ꯔꯒ ꯂꯩꯔꯅꯤꯕ ꯃꯊꯪꯒꯤ ꯊꯥꯗꯗꯤ ꯑꯩ ꯂꯩ ꯎꯝ ꯊꯥ ꯃꯊꯪꯗꯗꯤ ꯑꯩ ꯂꯩꯕ ꯉꯝꯗꯕ
ꯑꯣ ꯍꯣꯏꯗ ꯑꯗꯨ ꯂꯥꯏꯕ ꯅꯨꯡꯉꯥꯏꯇ꯭ꯔꯗꯤ ꯑꯗꯨꯝ ꯑꯇꯣꯞꯄ ꯊꯤꯔꯣꯅ
ꯅꯝꯊꯤꯃꯟꯗꯅ ꯑꯩꯈꯣꯏꯒꯤ ꯍꯛꯆꯥꯡꯒꯤ ꯐ꯭ꯔꯦꯁ ꯑꯣꯏꯕꯁꯦ ꯂꯩꯇ꯭ꯔꯦꯕ
ꯑꯣ ꯑꯗꯨ ꯃꯣꯏ ꯑꯇꯣꯞꯄ ꯈꯣꯏꯁꯨ ꯑꯗꯨꯝ ꯍꯥꯏꯗꯤ ꯍꯥꯏꯕ꯭ꯔ ꯌꯥꯝ ꯅꯝꯊꯤꯑꯦꯒꯨꯝꯕ ꯅꯣꯏꯒꯤ ꯃꯔꯨꯞ ꯈꯣꯏꯗꯣ
ꯅꯝꯊꯤꯑꯦ ꯃꯣꯏꯅ ꯍꯥꯏꯔ ꯍꯥꯏꯔ ꯂꯩꯕꯅꯦꯗ ꯑꯗꯨꯑꯣꯏꯔꯁꯨ ꯃꯣꯏꯗꯤ ꯍꯛꯆꯥꯡ ꯅꯨꯉꯥꯏꯕꯅꯤꯅ ꯀꯔꯤꯁꯨ ꯇꯧꯗꯕ ꯃꯥꯜꯂꯦ
ꯑꯣ ꯑꯁ ꯈꯪꯗ꯭ꯔꯦꯗ ꯍꯛꯆꯥꯡ ꯅꯨꯡꯉꯥꯏꯇ꯭ꯔ ꯗ꯭ꯌꯨꯇꯤ ꯆꯠꯄꯁꯨ ꯌꯥꯝ ꯃꯥꯡꯉꯦꯅꯀꯣ ꯅꯣꯏꯒꯤ ꯑꯦ ꯁꯨꯃꯥꯏꯅ
ꯍꯣꯏ ꯑꯗꯨꯃꯥꯏ ꯇꯧꯋꯦ ꯑꯗꯣ ꯑꯩ ꯍꯛꯆꯥꯡ ꯃꯝꯗ꯭ꯔꯗꯤ ꯗ꯭ꯌꯨꯇꯤꯖꯨ ꯐꯖꯅ ꯆꯠꯄ ꯉꯝꯃꯔꯣꯏ
ꯍꯣꯏ ꯑꯗꯨꯅꯅꯦ ꯑꯩ
ꯇꯝꯕ ꯍꯥꯏꯕꯁꯦ ꯍꯛꯆꯥꯡ ꯅꯨꯡꯉꯥꯏꯕꯒꯤ ꯇꯝꯕ ꯋꯥꯅꯦꯕ
ꯍꯣꯏ
ꯍꯛꯆꯥꯡ ꯅꯨꯉꯥꯏꯇ꯭ꯔꯗꯤ ꯀꯔꯤꯒꯤ ꯇꯝꯗꯣꯏ
ꯎꯝ ꯍꯣꯏ ꯑꯁ ꯐꯖꯅ ꯃꯐꯝꯁꯨ ꯑꯇꯣꯞꯄꯗ ꯐꯖꯅ ꯊꯤꯔꯣꯗ ꯂꯩꯕ ꯅꯨꯡꯉꯥꯏꯅꯤꯉꯥꯏ ꯀꯩꯒꯨꯝꯕ ꯃꯐꯝꯗꯣ
ꯑꯝ ꯅꯠꯇ꯭ꯔꯗꯤ ꯑꯩ ꯉꯝꯗꯧ ꯃꯥꯟꯗ꯭ꯔꯦꯕ
ꯎꯝ ꯅꯪꯗꯤ ꯅꯨꯃꯤꯠ ꯌꯥꯝ ꯌꯥꯝꯔꯝꯈ꯭ꯔꯅꯤꯀꯣ ꯂꯦꯞꯔꯒ ꯂꯩꯕ
ꯍꯣꯢ ꯅꯨꯃꯤꯠ ꯑꯃ ꯍꯦꯛ ꯈꯔ ꯐꯔꯒ ꯅꯨꯃꯤꯠ ꯑꯃ ꯑꯗꯨꯝ ꯅꯨꯉꯥꯢꯇ ꯃꯥꯁꯨ ꯑꯗꯨꯝ ꯇꯧꯔꯒ ꯂꯩꯔꯦ
ꯇꯤ ꯆꯠꯄꯁꯨ ꯍꯥꯏꯕꯅꯦ
ꯑꯝ ꯗꯨꯇꯤ ꯆꯠꯄꯍꯣꯢ ꯉꯁꯤꯁꯨ ꯆꯠꯇꯦ
ꯎꯝ ꯑꯁ ꯅꯨꯡꯉꯥꯏꯗꯦꯗ ꯊꯨꯅ ꯐꯥꯔꯣ ꯑꯗꯨꯗꯤ
ꯍꯣꯏ ꯍꯣꯏ
ꯑꯁ ꯈꯪꯗ꯭ꯔꯦ ꯅꯪꯒꯤ ꯅꯃꯥꯟꯅꯕꯤ ꯄꯤ ꯑꯅꯤꯁꯨ ꯃꯊꯥ ꯁꯥꯏꯌꯦꯅ ꯉꯥꯡꯂꯒ ꯂꯩꯥꯍꯥꯎꯕꯅꯦ ꯃꯊꯥꯛꯇ ꯂꯩꯕ ꯑꯅꯤꯗꯣ
ꯎꯝ
ꯃꯕꯥꯅꯤꯁꯨ ꯍꯣꯁꯄꯤꯇꯥꯜ ꯊꯤꯕ ꯐꯪꯉꯁꯨ ꯍꯧꯖꯤꯛ ꯔꯦꯟꯒꯤ ꯑꯃꯨꯛꯀ ꯇꯥꯎꯕ ꯍꯥꯎ ꯑꯗꯨꯒꯤ ꯃꯊꯥ ꯌꯥꯝ ꯁꯥꯏꯌꯦꯅ ꯍꯥꯏꯔꯛꯑꯦ
ꯑ ꯑꯗꯨ ꯃꯥꯏ ꯍꯥꯏꯕ ꯃꯥꯜꯂꯦ
ꯎꯝ ꯉꯁꯥꯏꯗꯣ ꯑꯩꯈꯣꯏꯁꯨ ꯀꯣꯜ ꯇꯧꯔꯒ ꯑ ꯃꯣꯏꯒꯤ ꯃ ꯏꯝꯐꯥꯟꯗꯗꯤ ꯅꯣꯡ ꯆꯨꯕꯒꯤ ꯌꯥꯝ ꯅꯨꯡꯉꯥꯏꯌꯦ ꯍꯌꯦꯡ ꯉꯁꯤ
ꯑꯏꯔꯝꯃꯅꯤ ꯍ
ꯑ ꯑꯩꯈꯣꯏꯗꯁꯨ ꯏꯪꯗꯤ ꯏꯪꯉꯦꯀꯣ ꯑꯗꯨꯅ ꯍꯟꯗꯛ
ꯅꯨꯡꯁꯤꯠꯀ ꯑꯁ ꯉꯁꯥꯏꯗꯨꯗꯤ ꯌꯥꯝ ꯅꯨꯡꯉꯥꯏꯌꯦ ꯅꯨꯡꯁꯤꯠ ꯏꯪꯕ ꯉꯥꯛꯇ ꯁꯤꯠꯂꯒ
ꯑꯗꯣꯝ ꯍꯣꯁꯇꯦꯜꯗ ꯂꯩꯔꯝꯃꯗꯤ ꯏꯟꯚꯥꯏꯔꯣꯟꯃꯦꯟꯗꯣ ꯅꯨꯡꯉꯥꯏꯔ ꯂꯩꯕ ꯍꯣꯏ ꯀꯥꯡꯕꯨꯗꯤ ꯌꯝ ꯂꯩꯌꯦ ꯂꯩꯌꯥ ꯑꯗ ꯅꯝꯊꯤꯕꯅ ꯂꯩꯕ ꯉꯝꯗꯥꯕ
ꯑꯣ ꯀꯔꯝꯕ ꯃꯅꯝ ꯅꯝꯕ꯭ꯔꯣ ꯅꯣꯏꯒꯤꯁꯦ
ꯇꯨꯔꯦꯟ ꯍꯣꯏ ꯑꯗꯨ ꯃꯥꯟꯅꯕ ꯇꯨꯔꯦꯟꯗ ꯗꯁꯄꯤꯟ ꯂꯥꯏꯅꯃꯛ ꯑꯗꯨꯝ ꯃꯣꯏꯗꯤ ꯊꯝꯃꯦꯕꯥ ꯍꯣꯏ
ꯑꯁ ꯅꯨꯡꯉꯥꯏꯇꯍꯦ ꯌꯥꯝ
ꯎ ꯄꯀꯥꯟꯗ ꯍꯥꯏꯗꯤ ꯑꯅꯛꯄꯗꯀ
ꯎꯝ
ꯌꯉꯨꯁꯤꯔꯅ ꯈꯟꯕ
ꯑꯣ ꯍꯣꯏꯗ ꯐꯖꯅꯁꯨ ꯌꯦꯡꯊꯣꯛꯑꯣ ꯑꯗꯨ ꯑꯣꯏꯕꯅ ꯍꯦꯟꯅ ꯐꯥꯔꯅꯤ
ꯑ ꯑꯗꯁꯤꯁꯨ ꯗꯣꯛꯇꯔ ꯌꯦꯡꯕꯒꯤ ꯆꯠꯂ ꯑꯗꯨꯒꯤ ꯈꯔ
ꯑꯣ ꯎꯝ
ꯈꯔ ꯐꯔꯒ ꯂꯩꯕꯅꯦ ꯑꯗꯨ ꯅꯠꯇ꯭ꯔꯗꯤ ꯑꯩꯗꯣ ꯍꯧꯖꯤꯛꯇꯣ ꯅꯔꯒ ꯂꯩꯔꯕꯝ
ꯑꯥ ꯑꯁ ꯌꯥꯝ ꯅꯨꯡꯉꯥꯏꯗꯦꯗ ꯅꯪꯁꯦ ꯍꯦꯛ ꯊꯣꯛꯂꯛꯄꯗꯒꯤ ꯑꯗꯨꯝ ꯅꯥꯔ ꯂꯕꯗꯣ ꯍꯧꯖꯤꯛ ꯐꯥꯎ ꯅꯥ ꯑꯕ ꯌꯥꯗ꯭ꯔꯦꯅꯦ ꯀꯔꯤꯔꯥ ꯈꯪꯗ꯭ꯔꯦ ꯌꯨꯝꯗꯁꯨ ꯍꯥꯏꯕ꯭ꯔꯣ ꯅꯪ
ꯎꯝ ꯑꯩ ꯅꯥꯕꯒꯤꯒꯨꯝꯕꯁꯨ ꯍꯥꯏꯃꯟꯕꯒꯤ ꯄꯦꯟꯗꯤ ꯄꯦꯟ ꯂꯥꯛꯈ꯭ꯔꯦꯀꯣ
ꯎꯝ ꯑꯗꯣ
ꯍꯣꯏ
ꯑ ꯑꯩꯗꯣ ꯑꯩꯒꯤ ꯁꯦꯝ ꯌꯥꯗ꯭ꯔꯦ
ꯑꯩꯒꯤ ꯁꯤꯝꯗꯣ ꯔꯤꯚꯦꯔꯤꯐꯤꯀꯦꯁꯟꯒꯤ ꯃꯦꯁꯦꯖ ꯂꯥꯛꯄꯅꯦꯕ ꯑꯗꯣ ꯎꯝ ꯔꯤꯚꯦꯔꯤꯐꯤꯀꯦꯁꯟꯗꯣ ꯑꯩ ꯃꯣꯏꯅ ꯂꯤꯡꯊꯥꯔꯛꯄꯗ ꯆꯪꯔꯒ ꯁꯦꯝꯃꯦꯕ ꯑꯗꯨꯗꯒꯤ ꯑꯇꯣꯞ ꯔꯤꯖꯦꯛ ꯔꯤꯖꯦꯛ ꯔꯤꯖꯦꯛ ꯇꯧꯔꯦ ꯑꯗꯨꯒꯤ ꯑꯩꯒꯤ ꯁꯤꯝ ꯍꯦꯛ ꯂꯥꯎꯕꯗ ꯑꯩ ꯏꯁꯥꯅ ꯂꯥꯎꯗꯕ ꯅꯦꯕ ꯁꯤ ꯁꯤꯝꯁꯦ ꯑꯗꯨ ꯑꯣꯢꯕ ꯏꯄꯥꯒꯤ ꯁꯤꯝ ꯑꯣꯏꯕꯒꯤ ꯏꯄꯥꯅꯁꯨ ꯃꯁꯥꯅ ꯂꯎꯗꯕ ꯃꯤ ꯑꯇꯣꯞꯄꯅ ꯂꯥꯎꯕ ꯁꯤꯝ ꯑꯣꯏ ꯕꯒꯤ ꯃꯁꯥ ꯂꯥꯎꯕꯒꯤ ꯃꯤꯗꯣ ꯂꯥꯛꯑꯣꯅ ꯍꯥꯏꯕ
ꯑꯣ
ꯑꯗꯨ ꯑꯣꯏꯕꯒꯤ ꯑꯩꯒꯤ ꯁꯤꯝꯁꯦ ꯑꯥ ꯏꯆꯦ ꯈꯣꯏ ꯑꯥ ꯑꯩꯒꯤ ꯑꯥ ꯑꯪꯀꯜ ꯍꯣꯏꯕꯗꯨꯁꯨ ꯍꯥꯡꯕꯅꯦꯕ ꯑꯗꯨ ꯑꯣꯏꯔꯒ ꯃꯣꯏꯅꯁꯨ ꯁꯨꯃꯥꯏꯅ ꯍꯥꯏꯔꯛꯑꯦ ꯑ ꯐꯣꯟ ꯁꯤꯝꯗꯣ ꯑꯅꯥꯎꯕ ꯄꯥꯏꯔꯣ ꯅꯠꯇ꯭ꯔꯗꯤ ꯌꯥꯔꯔꯣꯏꯅ ꯍꯥꯏꯌꯦ ꯁꯤꯁꯦ
ꯎꯝ ꯉꯁꯤ ꯈꯛꯇꯅꯦ ꯄꯨꯡ ꯕꯥꯔꯣ ꯃꯤꯅꯤꯠ ꯃꯉꯥ ꯇꯥꯕꯗ ꯕꯣꯜ ꯌꯦꯡꯒ ꯑꯩ ꯔꯤꯆꯥꯔꯁ ꯀꯥꯞꯄꯅꯦꯕ ꯍꯦꯛ ꯔꯤꯆꯥꯔꯁ ꯀꯥꯞꯄꯒ ꯁꯤꯈ꯭ꯔꯦ ꯍꯥꯏ ꯑꯗꯨ ꯏꯟꯀꯃꯤꯡ ꯀꯣꯜꯕꯨꯗꯤ ꯂꯥꯛꯄ ꯌꯥꯏꯑꯕ ꯑꯩꯅꯗꯤ ꯑꯥ ꯑꯥꯎꯠ ꯒꯣꯋꯤꯡ ꯀꯣꯜꯒ ꯃꯣꯕꯥꯏꯜ ꯗꯇꯥꯒꯨꯝꯕ ꯀꯔꯤꯁꯨ ꯄꯥꯏꯕ ꯌꯥꯗ꯭ꯔꯦ ꯗꯨꯒ ꯑꯣꯐꯂꯥꯏꯟꯒꯤ ꯅꯣꯏꯒꯤ ꯃꯦꯁꯦꯁꯀꯨꯝꯕ ꯊꯥꯔꯛꯄ ꯈꯣꯏꯗꯤ ꯂꯣꯏꯅꯃꯛ ꯎꯑꯦꯕ
ꯎꯝ
ꯑꯗꯨꯒ ꯑꯩꯅꯗꯤ ꯀꯔꯤꯝꯇ ꯇꯥꯎꯕ ꯌꯥꯗ꯭ꯔꯦ ꯍꯧꯖꯤꯛꯇꯤ ꯁꯥꯎꯅꯤꯡꯕꯗꯣ ꯍꯧꯖꯤꯛꯇꯤ ꯄꯥꯏꯗ꯭ꯔꯦ ꯑꯩꯈꯣꯏꯕꯨ ꯑꯥꯎꯇꯤꯡ ꯆꯠꯍꯟꯗꯦ ꯋꯥꯔꯗꯦꯟꯅ
ꯑꯣ
ꯀꯣꯂꯦꯖ ꯀꯨꯝꯕ ꯅꯠꯇꯦꯕ ꯑꯩꯈꯣꯏꯗꯤ ꯍꯌꯦꯡ ꯋꯥꯔꯗꯦꯟꯗꯣ ꯑꯅꯤ ꯑꯍꯨꯝ ꯂꯩꯑꯦꯅ ꯑꯗꯨꯗ ꯋꯥꯔꯗꯦꯟꯅ ꯑꯃꯥ ꯈꯔ ꯑꯆꯧꯕ ꯅꯨꯄꯤ ꯃꯅꯥꯛꯇ ꯍꯥꯏꯕ ꯆꯠꯈꯤꯅꯤ ꯍꯥꯏꯌꯦ ꯑꯃꯨꯛꯀ
ꯎꯝ ꯍꯌꯦꯡ ꯆꯠꯇꯣꯏꯔꯦ ꯑꯗꯨꯅꯦ
ꯍꯣꯏ ꯑꯗꯨ ꯆꯠꯍꯜꯂꯗꯤ ꯆꯠꯂꯅꯤ ꯑꯗꯨ ꯎꯝ ꯆꯠꯍꯟꯗ꯭ꯔꯗꯤ ꯑꯩ ꯀꯔꯤ ꯇꯧꯔꯒꯦꯔꯥ ꯂꯣꯠ ꯂꯒ ꯆꯦꯜꯂꯁꯤꯔꯅ ꯈꯜꯂ ꯂꯩꯏꯕꯅꯦ ꯀꯃꯥꯏꯅ ꯇꯧꯁꯤꯔꯥ ꯈꯪꯗꯦ ꯃꯊꯥ ꯌꯥꯝ ꯁꯥꯔꯦ ꯑꯗꯨꯒꯤ ꯑꯍꯩ ꯌꯨꯝ ꯍꯣꯏ ꯌꯨꯝꯗ ꯑꯩꯒꯤ ꯄ꯭ꯔꯣꯕ꯭ꯂꯦꯝ ꯃꯌꯥꯝꯁꯦ ꯑꯩ ꯀꯔꯤ ꯍꯥꯏꯗꯣꯏꯅꯣ ꯃꯊꯥ ꯌꯥꯝ ꯁꯥꯔꯦ ꯃꯣꯏꯗ ꯁꯨ ꯍꯥꯏꯕꯗꯣ ꯑꯁ ꯑꯩꯒꯤ ꯁꯨꯃꯥꯏꯅ ꯁꯣꯏꯔꯦ ꯑꯩꯒꯤ ꯁꯨꯃꯥꯏꯅ ꯁꯣꯏꯔꯦ ꯉꯥꯛꯇ ꯍꯥꯏꯕꯒꯤꯀꯣ
ꯍꯣꯏ ꯍꯣꯏ ꯍꯣꯏ
ꯊꯋꯥꯏ ꯌꯥꯝ ꯅꯨꯡꯉꯥꯏ ꯇꯔꯦ ꯍꯥꯢꯃꯟ ꯑꯩꯒꯤꯁꯨ ꯁꯣꯏꯕꯁꯦ ꯌꯥꯝꯃꯟꯕꯒꯤ ꯑꯩ ꯀꯔꯤ ꯍꯥꯏꯔꯗꯣꯏꯅꯣ ꯑꯩ ꯈꯪꯗ꯭ꯔꯦ ꯑꯁꯦꯡꯕ
ꯎꯝ ꯑꯗꯨꯅꯦ ꯑꯩꯈꯣꯏꯒꯤ ꯄꯨꯁꯤꯗ ꯑꯗꯨꯝ ꯊꯦꯡꯅꯔꯒ ꯂꯩꯔꯦ ꯑꯈꯣꯏꯁꯨ
ꯎꯝ ꯑꯃ ꯑꯃꯨꯛꯀ ꯁꯣꯏꯔꯦ ꯑꯃ ꯁꯨꯃꯥꯏꯅ ꯇꯧꯔꯒ ꯂꯩꯔꯦ ꯑꯗꯨ ꯇꯧꯃꯟꯕꯒꯤ ꯃꯣꯏꯁꯨ ꯄꯦꯜꯂꯝꯈ꯭ꯔꯅꯤꯕ ꯌꯨꯝꯁꯦ ꯑꯗꯨꯗꯒꯤ ꯃꯣꯏꯗꯤ ꯎ ꯄꯥꯏ ꯂꯩꯇꯕꯒꯤ ꯊꯨꯅ ꯁꯤꯝꯗꯣ ꯂꯥꯎꯈ꯭ꯔꯣꯅ ꯍꯥꯏꯌꯦ ꯑꯁꯦꯡꯕꯗꯤ ꯃꯣꯏꯗꯤ ꯉ ꯁꯤ ꯑꯩ ꯂꯥꯎꯕ ꯆꯠꯂꯒꯦꯅ ꯈꯟꯕ ꯃꯥꯜꯂꯦꯕ ꯑꯗꯨꯒꯤ ꯉꯁꯤ ꯑꯗꯣ ꯑꯩꯅ ꯆꯠꯇ꯭ꯔꯦ ꯑꯩꯈꯣꯏ ꯋꯥꯔꯗꯦꯟꯅ ꯆꯠꯍꯟꯗꯦ ꯍꯥꯏꯕꯒꯤ ꯍꯥ ꯑꯇꯣꯞꯄ ꯀꯣꯂꯦꯖꯀꯤ ꯋꯥꯔꯗꯦꯟꯒꯨꯝꯗꯦꯕ ꯑꯩꯈꯣꯏꯒꯤ ꯋꯥꯔꯗꯦꯟꯗꯤ
ꯎꯝ
ꯑꯗꯨ ꯑꯣꯏꯕꯒꯤ ꯌꯥꯝꯅ ꯋꯥꯏꯑꯦ ꯋꯥ ꯉꯥꯡꯅꯕꯁꯨ ꯀꯔꯤꯁꯨ
ꯎꯝ
ꯃꯣꯏꯅ ꯌꯥꯗꯦ ꯍꯥꯏꯔꯗꯤ ꯌꯥꯗꯦ ꯑꯗꯨ ꯑꯩꯅ ꯍꯧꯖꯤꯛꯇꯤ ꯆꯤꯟ ꯊꯤꯔꯒ ꯑꯩ ꯁꯨꯇꯤ ꯂꯩꯌꯦꯅꯗꯤ ꯍꯥꯏꯕꯅꯦ ꯑꯗꯣ ꯍꯌꯦꯡ ꯀꯔꯤ ꯀꯨꯝꯂꯛꯀꯦꯔꯥ ꯈꯪꯗꯦ ꯃꯣꯏꯅ ꯑꯗꯨꯒ ꯑꯗꯨ ꯅꯨꯄꯤ ꯍꯧꯖꯤꯛ ꯑꯩꯈꯣꯏꯒꯤ ꯋꯥꯋꯔꯗꯦꯟ ꯂꯥꯛꯄ ꯅꯨꯄꯤꯗꯤ ꯈꯔ ꯈꯥꯡꯗꯕꯅꯦꯕ ꯑꯈꯣꯏꯕꯨ ꯑꯦ ꯑꯁꯤ ꯀꯣꯔꯁꯅꯦ ꯇꯝꯕ ꯍꯩꯕ ꯑꯗꯨ ꯈꯔ ꯆꯥꯎꯕ ꯅꯨꯄꯤ ꯑꯃ ꯂꯩꯕꯅꯦꯕ ꯑꯗꯨ ꯅꯨꯄꯤꯗꯤ ꯂꯣꯏꯅꯃꯛ ꯍꯪꯕꯅꯦꯕ ꯑꯗꯨ ꯑꯣꯏꯕꯒꯤ ꯑꯩꯕꯨ ꯆꯠꯍꯟꯒꯦꯔꯥ ꯆꯠꯍꯟꯂꯣꯏꯗ꯭ꯔꯥ ꯍꯧꯖꯤꯛ ꯑꯩ ꯀꯔꯤꯝꯇ ꯈꯟꯗꯒ ꯍꯩ ꯃꯊꯥ ꯌꯥꯝ ꯁꯥꯔꯦ ꯌꯨꯝꯗꯁꯨ ꯍꯥꯏꯔꯁꯨ